ꯇꯩ
ꯅꯨꯉꯥꯏꯔꯤꯕꯣ
ꯅꯨꯡꯉꯥꯏꯔꯦ ꯑꯦ ꯅꯪꯗꯤ
ꯅꯨꯡꯃꯥꯏꯇꯗ
ꯇꯤꯔꯥ ꯑꯩ ꯐꯣꯟ ꯇꯧꯔꯛꯇꯕꯤꯒꯤꯔꯣ ꯑꯣꯏꯔꯝꯅꯦꯕ ꯑꯗ
ꯅꯪ ꯈꯪꯅ ꯈꯪꯅ ꯀꯣꯜ ꯀꯔꯤꯒꯤ ꯇꯧꯔꯛꯇꯕ
ꯑꯗꯨꯒꯤꯅꯤꯅꯦ ꯑꯗꯨ ꯑꯗꯨꯒꯤ ꯑꯩ ꯇꯧꯔꯛꯑꯣꯔ ꯍꯥꯏꯅ ꯍꯥꯏ ꯍꯪꯉꯤꯗꯣ ꯑꯗꯨꯒ ꯅꯪꯅ ꯅꯪ ꯍꯥꯟꯅ ꯇꯧꯒꯦ ꯍꯥꯏꯕꯗ ꯑꯩ ꯂꯩꯕꯗꯤ ꯑꯃꯨꯛꯀ ꯂꯩꯕ ꯈꯕꯅꯤꯅꯦ
ꯅꯪ ꯑꯣꯏꯅ ꯆꯨꯝꯃꯨꯈ꯭ꯔꯕꯣ ꯑꯁ ꯅꯨꯡꯉꯥꯏꯇꯦꯗ ꯑꯣꯝ
ꯅꯨꯡꯉꯥꯏꯅꯤꯉꯥꯏ ꯑꯩꯒꯤ ꯈꯣꯟꯖꯩꯕ ꯇꯥꯔꯤꯁꯤꯕꯨ
ꯅꯨꯡꯉꯥꯏꯌꯦꯗ ꯏꯁ ꯋꯥꯈꯜꯒ ꯑꯋꯥꯕꯁꯤ ꯂꯣꯏ ꯀꯥꯎꯊꯣꯛꯈ꯭ꯔꯦꯗ
ꯎꯝ ꯇꯧꯔꯝꯅꯤꯕ ꯀꯔꯔꯤ ꯏꯟꯁꯥꯡ ꯆꯥꯕ꯭ꯔꯥ ꯏꯟꯁꯥꯡ ꯍꯥꯎꯗꯕ ꯑꯣꯏꯔꯝꯅꯤ
ꯅꯪꯅꯦ ꯅꯨꯡꯉꯥꯏꯇꯕ꯭ꯔꯣ
ꯑꯩꯗꯤ ꯅꯨꯡꯉꯥꯏꯔꯦꯅ
ꯎꯝ ꯀꯔꯤ ꯀꯩ ꯅꯨꯡꯉꯥꯏꯅ ꯑꯇꯣꯞꯄ ꯅꯨꯄꯥ ꯀꯣꯏꯕꯒꯦꯔꯥ
ꯅꯠꯇꯦ ꯑꯩꯗꯤ ꯅꯪꯒ ꯀꯣꯜ ꯇꯧꯅꯤ ꯈꯪꯕꯒꯤꯀꯣ
ꯎꯝ ꯑꯩ ꯂꯩꯅ ꯂꯩꯅ ꯑꯇꯣꯞꯄꯅꯚꯦꯛ ꯀꯣꯏꯔꯦꯕ
ꯅꯪ ꯇꯧꯗ꯭ꯔꯁꯨ ꯑꯩ ꯇꯧꯔꯛꯀꯦꯅ ꯈꯟꯕꯅꯤꯈ꯭ꯔꯕꯅꯤꯅ ꯎꯄꯥ ꯑꯩꯗꯤ ꯑꯗꯨꯝ ꯃꯨꯟꯅꯗꯣ ꯅꯨꯡꯉꯥꯏꯔꯒ ꯂꯩꯔꯤꯕ
ꯎꯝ ꯑꯇꯣꯞꯄ ꯅꯨꯄꯥ ꯀꯣꯏꯅꯔꯕ ꯑꯩꯁꯨ ꯐꯠꯇꯦ ꯍꯥꯒꯅꯨꯀꯣ
ꯍ ꯑꯍꯝ ꯂꯥꯛꯀꯦ ꯂꯥꯛꯀꯦ ꯍꯥꯏꯅ ꯇꯧꯔꯕꯅꯦ ꯑꯗꯣ ꯑꯩꯅ ꯑꯁ ꯑꯩ ꯃꯤ ꯑꯃꯕꯨ ꯑꯗꯨꯝ ꯋꯥꯔꯤ ꯁꯥꯟꯅꯅꯤꯡꯉꯥꯏ ꯂꯥꯛꯑꯦ ꯂꯩꯌꯦ ꯅꯣꯏ ꯌꯥꯔꯦ ꯍꯥꯏꯅꯀꯣ
ꯎꯝ
ꯁꯨꯃꯥꯏꯅ ꯍꯥꯏꯈ꯭ꯔꯕ
ꯃꯥ ꯍꯦ ꯍꯥ
ꯑꯁꯦꯡꯕꯒꯤ ꯑꯁꯦꯡꯕ ꯍꯥꯏꯕꯒꯤ ꯍꯧꯖꯤꯛ ꯕꯥꯅꯤ ꯇꯧꯔꯤꯁꯤꯗꯤ ꯅꯠꯇ꯭ꯔꯣ
ꯑꯣ ꯎꯅꯕ ꯂꯣꯏꯔꯒ ꯑꯩꯉꯣꯟꯗ ꯎꯅꯁꯦ ꯍꯥꯏꯅ ꯍꯥꯏꯔꯛꯄ ꯃꯥꯟꯕ
ꯑꯗꯨꯗꯤ ꯅꯪꯉꯣꯟꯗ ꯑꯗꯨꯝ ꯑꯃꯨꯛ ꯑꯃꯨꯛ ꯇꯧꯔꯒꯅꯤ ꯅꯨꯄꯤ ꯑꯇꯣꯞꯄꯕꯨ ꯋꯥꯔꯤ ꯁꯥꯟꯅꯗꯅꯤꯡꯉꯥꯏ ꯃꯇꯝ ꯂꯩ
ꯑꯩꯈꯣꯏꯅꯦ ꯑꯩꯁꯨ ꯑꯇꯣꯞꯄ ꯅꯨꯄꯤ ꯁꯥꯟꯅꯗꯅꯅꯁꯨ ꯑꯩꯉꯣꯟꯗ ꯑꯗꯨꯝ ꯇꯧꯔꯛꯑꯣꯕ
ꯇꯧꯔꯛꯀꯦ ꯇꯧꯔꯛꯀꯦ ꯀꯩꯗꯧꯔꯒꯦ
ꯌꯥꯕꯅꯠꯇ
ꯌꯥꯏꯅ ꯍꯥꯏꯗꯤ ꯅꯪ ꯑꯇꯣꯞꯄꯅ ꯅꯨꯄꯤꯕꯨ ꯑꯗꯨꯝ ꯋꯥꯔꯤ ꯁꯥꯟꯅꯗ꯭ꯔꯗꯤ ꯌꯥꯔꯦ ꯑꯩꯒꯤꯗꯤ
ꯑꯩꯗꯤ ꯁꯥꯟꯅꯗꯦ ꯀꯩꯅꯣꯁꯨ ꯂꯩꯇꯦ ꯅꯪ ꯉꯥꯛꯇꯅꯤ
ꯑꯦ ꯅꯨꯄꯤ ꯑꯇꯣꯞꯄꯗꯁꯨ ꯅꯪ ꯈꯛꯇꯅꯦ ꯅꯪ ꯈꯛꯇꯅꯦ ꯍꯥꯏꯔ ꯂꯩꯔꯝꯅꯤꯀꯣ
ꯏꯁ ꯑꯗꯨꯗꯤ ꯅꯪ ꯅꯪ ꯑꯣꯏꯔꯕꯝꯅꯤꯗ ꯑꯩꯗꯤ ꯈꯪꯉꯤꯗ
ꯅꯝꯕꯔ ꯑꯅꯤ ꯑꯍꯨꯝꯗ ꯑꯁ ꯅꯪꯈꯠꯇꯅꯦ ꯅ ꯋꯥꯟꯪ ꯀꯥꯛꯇꯅꯤ ꯅ ꯄꯠꯇꯣ
ꯑꯗꯨ ꯅꯪꯅ ꯁꯦꯞ ꯇꯧꯕꯒꯤ ꯑꯩꯉꯣꯟꯗ ꯍꯥꯏꯔꯛꯄ ꯃꯥꯂꯦꯗ ꯆꯨꯝꯒ꯭ꯔꯦ
ꯅꯠꯇꯦ ꯉꯁꯥꯏꯗꯣ ꯅꯪꯒꯤ ꯐꯣꯟ ꯎꯑꯦꯕ ꯑꯗꯨꯒꯤꯅꯤ
ꯑꯗꯨ ꯆꯨꯝꯃꯦ ꯑꯩꯅ ꯍꯥꯏꯕꯗꯣ
ꯅꯨꯄꯤ ꯑꯃꯅ ꯀꯣꯜ ꯇꯧꯔꯛꯄꯗ ꯅꯪ ꯈꯛꯇꯅꯤ ꯅꯝꯕꯔ ꯇꯨ ꯍꯥꯏꯦꯟꯅ ꯑꯗꯨ ꯑꯣꯏꯔꯗꯤ ꯅꯝꯕꯔ ꯋꯥꯟꯁꯨ ꯂꯩꯔꯤꯕ ꯑꯩꯒꯤꯗꯤ ꯅꯝꯕꯔ ꯐꯣꯔꯗ ꯂꯩꯔꯤꯕ ꯑꯗꯨꯒꯤ
ꯑꯗꯨ ꯑꯩ ꯑꯩꯉꯣꯟꯗ ꯀꯩ ꯇꯥꯕ꯭ꯔꯥ ꯅꯪꯗꯤ ꯅꯝꯕꯔ ꯇ꯭ꯋꯦꯟꯇꯤꯔꯣ ꯑꯣ ꯑꯝ ꯅ ꯇ ꯌꯦꯖꯗꯤ ꯌꯃꯟꯣ ꯅꯪ ꯁꯨꯕꯔꯅꯤꯗꯥ ꯍꯥ
ꯍꯟꯗ꯭ꯔꯦꯠꯅꯤ ꯍꯟꯗ꯭ꯔꯦꯠ
ꯎꯝ ꯑꯩꯁ ꯑ ꯑꯣꯏꯅ ꯌꯥꯝꯗ꯭ꯔꯣꯏꯗ ꯑꯗꯨꯗꯤ ꯑꯗꯨꯗꯤ ꯖꯤꯔꯣ ꯂꯧꯊꯣꯛꯑꯁꯤꯀꯣ ꯑꯗꯨꯗꯤ ꯑꯅꯤꯔꯛ ꯖꯤꯔꯣ ꯑꯅꯤꯔ
ꯋꯥꯟ ꯇꯨ ꯍꯟꯗ꯭ꯔꯦꯗꯠꯇꯣ ꯅꯪ ꯅꯪ ꯂꯣꯏꯅꯃꯛ ꯑꯗꯨꯝ ꯂꯩꯔꯕꯅꯤ
ꯑꯗꯨꯗꯤ ꯐꯔꯦꯒꯩꯅꫭ ꯅꯠꯇ꯭ꯔꯥ
ꯁꯦ ꯍꯦꯛ ꯍꯦꯛ ꯍꯧꯒꯠꯄꯗ ꯅꯪ ꯐꯣꯟ ꯇꯧꯔꯛꯄ ꯅꯨꯄꯤꯗꯣ ꯑꯗꯨꯒꯤ ꯅꯨꯄꯤꯒꯤ ꯅꯝꯕꯔꯗꯣ ꯑꯩ ꯄꯥꯏꯕꯅꯦꯕ ꯑꯗꯒꯤꯅꯤ ꯑꯩꯅ ꯈꯪꯔꯤꯁꯦ
ꯀꯩ ꯃꯊꯦꯟ ꯆ ꯄ꯭ꯔꯥꯥꯟ ꯃꯩꯇꯗꯤ
ꯎꯁꯣꯏ ꯅꯪꯗꯤ
ꯑꯩꯗꯤ ꯑ ꯁꯧꯒ꯭ꯔꯤ
ꯁꯧꯒ꯭ꯔꯤ ꯁꯧꯒ꯭ꯔꯤꯒ ꯀꯔꯤ ꯆꯥꯕ꯭ꯔꯥ
ꯆꯧꯒ꯭ꯔꯤꯒ ꯑꯗꯨꯝ ꯃꯔꯣꯛ ꯃꯦꯠꯄꯅꯦ ꯊꯥꯡꯖꯤꯡ ꯃꯔꯨꯝ ꯃꯦꯠꯂꯦ ꯑꯗꯨꯒ ꯀꯥꯡꯉꯧ ꯑꯃ ꯇꯦ
ꯍꯥꯎꯔꯅꯤ
ꯎꯝ ꯍꯥꯎꯇꯤꯗ ꯅꯣꯏꯗꯤ ꯍꯥꯎꯋꯥꯏꯔꯒ ꯌꯥꯗꯦꯅꯦ ꯍꯥꯎꯋꯥꯏꯔꯒ ꯌꯥꯗꯣꯏꯅꯦ ꯃꯣꯏꯁꯦ
ꯑꯍꯦ
ꯊꯥꯎꯁꯤ ꯍꯥꯏꯅ ꯍꯥꯏꯕ ꯑꯩꯅ ꯃꯣꯏꯅ ꯌꯥꯗꯕ ꯑꯦꯟꯁꯥꯡꯅ
ꯍꯥꯎꯏꯤ ꯍꯥꯎꯏꯤ ꯍꯥꯏꯅ ꯇꯨꯝ ꯆꯥꯗꯗꯤ ꯍꯥꯎꯅꯤ
ꯎꯝ ꯀꯅꯥ ꯀꯅꯥ ꯂꯩꯕ꯭ꯔꯣ
ꯍꯣꯏ ꯃꯤ ꯂꯣꯏꯅꯃꯛ ꯂꯩꯌꯦꯦ
ꯑꯣ ꯅꯨꯡꯉꯥꯏꯕ ꯅꯠꯇ꯭ꯔꯣ
ꯍꯣꯏ ꯅꯨꯡꯉꯥꯏꯔꯤ
ꯎꯝ
ꯅꯪꯗꯤ ꯑꯩꯈꯣꯏꯗꯁꯨ ꯀꯣꯏꯔꯛꯑꯣ ꯍꯥꯏꯔꯒ ꯀꯣꯏꯔꯛꯇꯦ
ꯅꯪꯗꯤ ꯑꯩꯅ ꯑꯩꯅ
ꯑꯩ ꯑꯩ ꯂꯥꯛꯀꯦ ꯂꯩꯔꯝꯃꯣ ꯑꯇꯣꯞꯄ ꯄꯨꯔꯣ ꯂꯥꯛꯀꯦ ꯃꯣꯃꯣꯒꯨꯝꯕ ꯍꯣꯔ ꯂꯥꯛꯀꯦ ꯍꯥꯏꯕ ꯅꯪꯁꯦ ꯌꯥꯔꯦ ꯑꯩ ꯅꯨꯄꯥ ꯎꯅꯔꯤ ꯂꯥꯛꯀꯅꯨꯒ ꯍꯥꯏꯔꯦ ꯑꯩꯁꯦ ꯑꯗꯨ ꯀꯃꯥꯏ ꯂꯥꯛꯀꯦꯔꯣ
ꯑꯗꯨ ꯅꯪ ꯈꯔ ꯄꯥꯈꯪꯅꯤꯅ ꯈꯔ ꯃꯥꯏꯁꯨ ꯀꯟꯕ ꯇꯥꯕꯅꯦ ꯇꯨꯝ ꯂꯥꯛꯀꯅꯤꯗ ꯂꯥꯛꯀꯅꯤꯗ ꯂꯥꯛꯈ꯭ꯔꫭꯅ
ꯑꯩꯅ ꯅꯣꯏ ꯅꯣꯏ ꯎꯅ ꯎꯅꯕꯗꯣ ꯑꯩ ꯗꯤꯁꯇꯔꯕ ꯇꯧꯔꯗꯤ ꯅꯣꯏ ꯑꯩꯉꯣꯟꯗ ꯋꯥꯔꯔꯣꯏꯗ꯭ꯔꯣ ꯅꯣꯏ ꯁꯥꯦ ꯐꯣꯏꯅꯥ ꯃꯔ ꯆ
ꯑ ꯅꯨꯄꯤ ꯅꯨꯄꯤ ꯑꯣꯏꯔ ꯀꯥꯟꯗꯗꯤ ꯍꯧꯖꯤꯛꯇꯤ ꯑꯗꯨꯝ ꯑꯀꯟ ꯑꯀꯟꯕꯅ ꯃꯥꯒꯤ ꯃꯥꯥꯏ ꯊꯥ ꯊꯥꯕꯅ ꯑꯗꯨꯝ
ꯍꯪꯕ ꯍꯥꯏꯗꯨꯔꯦ ꯑꯣ ꯑꯗꯨꯗꯤ ꯑꯩ ꯚꯥꯏ ꯊꯥꯕ ꯇꯥꯔꯦꯅꯦ
ꯅꯠꯇꯗꯤ ꯐꯪꯉꯣꯏ
ꯑꯗꯨꯗꯤ ꯑꯩ ꯃꯥꯏ ꯊꯥꯕ ꯇꯥꯔꯦꯒꯣ
ꯎꯝ
ꯎꯝ ꯅꯪꯉꯣꯟꯗ ꯀꯅꯥꯁꯨ ꯀꯣꯜ ꯇꯧꯕ ꯌꯥꯔꯣꯏ ꯉꯁꯤꯗꯒꯤ
ꯎꯝ
ꯅꯪ ꯑꯇꯣꯞꯄꯗꯨ ꯀꯅꯥꯗꯨꯁꯨ ꯌꯦꯡꯕ ꯌꯥꯔꯣꯏ ꯋꯤꯗꯤꯠ ꯂꯩꯕ ꯑꯩ ꯁꯥꯎꯔꯅꯤ
ꯎꯝ
ꯎꯝ ꯅꯪ ꯑꯦꯀꯥꯎꯟꯁꯨ ꯑꯩꯅ ꯄꯥꯏꯔꯅꯦ
ꯍꯣꯏ
ꯑꯗꯨꯅꯦꯕ
ꯁꯤꯝ
ꯍꯥꯕ꯭ꯔꯣ ꯑꯗꯨꯗ
ꯍꯥꯥ ꯍꯣꯏꯗꯤ ꯍꯣꯏ ꯁꯥꯗꯤ ꯁꯥꯏꯌꯦ ꯑꯗꯨ ꯑꯣꯏꯔꯁꯨ ꯅꯨꯡꯁꯤꯠꯁꯨ ꯁꯤꯠꯂꯦ ꯑꯗꯨꯒꯤ ꯑꯗꯨꯝ ꯌꯥꯏꯗ
ꯎꯝ ꯅꯨꯡꯁꯤꯤꯁꯤꯂꯦ
ꯑꯥ ꯅꯨꯡꯁꯤꯠ ꯁꯤꯠꯄꯒꯤ ꯋꯥꯏ ꯁꯤꯠꯄꯁꯨ ꯀꯩꯅꯣ ꯀꯔꯤꯒꯤ ꯂꯩꯆꯤꯒ꯭ꯔꯥ
ꯂꯩꯆꯤꯟꯅ ꯉꯥꯏꯔꯦ ꯍꯤꯗꯥꯛ ꯅꯣꯡ ꯆꯨꯕꯒꯤ
ꯅꯪ ꯇꯝꯄꯥꯛꯇꯔꯥ ꯅꯠꯇ꯭ꯔꯒ ꯆꯤꯡꯗꯔ
ꯆꯤꯡ ꯆꯤꯡꯇꯝ
ꯃꯌꯥꯏꯗ꯭ꯔꯥ
ꯑꯥ ꯆꯤꯡꯗꯅꯦ ꯆꯤꯡꯗ ꯆꯤꯗꯥꯏꯗ ꯑꯩꯁꯨ ꯆꯤꯗꯥꯏꯗꯅꯦ
ꯑꯣ ꯑꯗꯨ ꯑꯩꯅꯗꯤ ꯒ꯭ꯌꯥꯟ ꯇꯥꯕꯤꯗ꯭ꯔꯦ
ꯍ
ꯑꯩꯗꯤ ꯒ꯭ꯌꯥꯟ ꯇꯥꯗ꯭ꯔꯦꯕ ꯑꯗꯣ ꯅꯪꯒꯤ ꯃꯐꯝꯗꯣ ꯑꯩꯈꯣꯏꯗꯤ ꯆꯤꯡꯗꯅꯦ ꯑꯗꯨ ꯑꯣꯏꯔꯁꯨ ꯑꯗꯨꯝ
ꯑꯩꯁꯨ ꯆꯤꯡꯗꯅꯦ
ꯑꯩꯈꯣꯏꯒꯤꯗꯤ ꯑꯩꯈꯣꯏꯒꯤꯗꯤ ꯅꯣꯡ ꯋꯦꯗꯔꯁꯦ ꯌꯥꯝ ꯐꯩꯗ
ꯂꯣꯏꯔꯦ
ꯅꯨꯡꯁꯤꯠ ꯁꯤꯠꯂꯛꯄꯒꯤ ꯅꯨꯡꯁꯤꯠ ꯁꯤꯠ ꯂꯥꯛꯄꯒꯤ
ꯍꯦ
ꯅꯨꯡꯁꯤꯠ ꯁꯤꯠꯂꯛꯄꯒꯤ ꯑ ꯋꯥꯏ ꯁꯤꯠꯄꯁꯨ ꯌꯥꯗ꯭ꯔꯦ
ꯎꯝ
ꯅꯪꯅ ꯈꯥꯝꯕꯤꯌꯣ
ꯑꯩ ꯈꯪꯕꯤꯒꯤꯔꯣ ꯏꯁꯤꯡ ꯆꯪꯐꯝ ꯆ ꯁꯤꯂꯁꯤ
ꯌꯥꯏꯅꯦ ꯅꯤꯡꯪ
ꯇꯣꯛꯑꯅꯤ ꯇꯣꯛꯑꯅꯤ ꯌꯦꯡꯉꫭꯒꫭ ꯇꯣꯛꯑꯅꯤ ꯉꯥꯏꯍꯥꯛꯇꯪ ꯂꯩꯔ ꯇꯣꯛꯑꯅꯤ
ꯌꯥꯏꯍꯦ ꯅꯪꯁꯦ ꯑꯥ ꯑꯩꯗꯤ ꯆꯤꯡꯗ ꯂꯩꯕ꯭ꯔꯥ ꯍꯥꯏꯅ ꯈꯪꯕꯗ ꯅꯪꯁꯦ ꯑꯇꯣꯞꯄ ꯑꯥ ꯃꯤꯒꯤ ꯂꯝꯗ ꯂꯩꯔꯝꯃꯤꯅꯦ ꯆꯩꯅꯥꯒꯤ ꯃꯤ ꯑꯣꯏꯔꯝꯃꯤꯅꯦ
ꯍꯣꯏ ꯑꯩꯁꯦ ꯆꯍꯤ ꯇꯔꯦꯠ ꯇꯔꯥ ꯅꯤꯄꯥꯜ ꯃꯄꯜ ꯀꯨꯟꯒꯨꯝꯕ ꯑ ꯂꯩꯔꯨꯕ
ꯑ ꯗꯣꯛꯣꯛꯇꯔ ꯆꯝꯕ
ꯅꯠꯇꯦ ꯑ ꯖꯩꯒꯤꯖꯥꯟꯒ ꯖꯤꯒꯤꯖꯟꯒꯒꯣꯛ ꯀꯩꯅꯣ ꯑꯩꯒ ꯑꯃ ꯀꯩꯅꯣ ꯋꯥꯔꯤ ꯃꯅꯨꯡꯒꯤ ꯋꯥꯔꯤ ꯈꯔ ꯈꯔ ꯁꯥꯟꯅꯕ ꯑꯗꯨꯒꯤ ꯎꯅꯕꯗꯅꯦ ꯃꯥꯁꯨ ꯑꯩ ꯑꯩꯉꯣꯟꯗ ꯀꯣꯜ ꯑꯗꯨꯝ ꯇꯧꯔꯦ ꯑꯩꯁꯨ ꯑꯩ ꯑꯩꯁꯨ ꯁꯤ ꯊꯕꯛ ꯇꯤꯟꯃꯟꯕꯒꯤ ꯑꯩꯁꯨ ꯑꯗꯨꯝ ꯑꯩꯅ ꯆꯤꯟꯕ ꯀꯥꯟ ꯇꯧꯔꯛꯀꯦ ꯅꯪꯗꯨ ꯑꯩ ꯊꯕꯛꯇꯤꯃ ꯀꯥꯟꯗ ꯊꯐꯠ ꯊꯐꯠ ꯇꯧꯔꯒꯅ ꯑꯩꯅ ꯂꯩꯕ
ꯑꯣ ꯑꯗꯨꯒꯤꯅꯦꯕ ꯅꯪ ꯀꯣꯜ ꯋꯦꯇꯤꯡ ꯇꯧꯒꯟꯕꯁꯦ ꯅꯪ ꯑꯩꯅꯗꯤ ꯑꯩꯅꯗꯤ ꯅꯪ ꯅꯨꯄꯤ ꯑꯃꯒ ꯋꯥꯔꯤ ꯁꯥꯟꯅꯕ꯭ꯔꯥ ꯍꯥꯏꯔꯒ ꯅꯪꯅ ꯑꯁꯤꯗ ꯖꯦꯒꯤꯆꯥꯟꯒ ꯋꯥꯔꯤ ꯁꯥꯟꯅꯔꯒ ꯂꯩꯔꯝꯅꯤꯅꯦ
ꯎꯝ ꯅꯣꯏ ꯅꯣꯏꯅꯗꯤ ꯂꯥꯟꯅ ꯈꯜꯂꯝꯅꯦꯕ ꯅꯠꯇ꯭ꯔꯥ
ꯎꯝ
ꯑꯩꯈꯣꯏꯗꯤ ꯁꯦꯡ ꯁꯦꯡꯅ ꯉꯥꯡꯕꯅꯤ ꯖꯤꯀꯤꯖꯥꯟꯗꯤ ꯃꯥꯁꯨ ꯃꯥꯅ ꯑꯥ ꯀꯩꯅꯣꯗ ꯀꯩꯅꯣ ꯇꯧꯔꯤꯁ ꯀꯨꯝꯐꯨ ꯇꯧꯔꯤꯁꯦꯅ ꯍꯥꯏꯔꯛꯄ ꯑꯩꯁꯨ ꯑꯦ ꯑꯩꯁꯨ ꯁꯤ ꯋꯥꯔꯗꯦꯟ ꯑꯣꯏꯕꯅꯤꯅ ꯊꯥꯗꯣꯛꯄꯗꯣ ꯌꯥꯗꯦ ꯍꯥꯏꯕꯒꯤ
ꯑꯣ
ꯐꯣꯟꯗꯥꯏꯅꯦ
ꯎꯝ ꯖꯦꯀꯤꯆꯥꯟꯒꯤ ꯀꯣꯝꯐꯨ ꯅꯪꯅ ꯇꯝꯕꯤꯕ꯭ꯔꯥ
ꯎꯝ
ꯑꯣꯏꯔꯝꯅꯤꯕ
ꯃꯥꯗꯤ ꯍꯥꯏꯕꯗꯨ ꯌꯥꯝ ꯇꯞꯄꯦ
ꯑꯥ
ꯑꯩꯅ ꯌꯩꯥ ꯌꯩ ꯊꯥꯕꯗꯨ
ꯑꯗꯨꯒꯤ ꯃꯇꯥꯡ ꯑꯣꯏꯔꯗꯤ ꯑꯩ ꯑꯩꯉꯣꯟꯗ ꯇꯝꯕꯤꯈ꯭ꯔꯣ ꯑꯃꯨꯛꯀ ꯑꯩꯁꯨ ꯑꯩꯅ ꯃꯉꯣꯟꯗ ꯑꯃꯨꯛꯀ ꯇꯝꯒꯦ
ꯃꯥꯗꯤ ꯃꯥꯗꯤ ꯂꯧꯖꯅꯤꯡꯕꯗ ꯌꯥꯝ ꯇꯞꯑꯦꯕ ꯑꯃꯨꯛꯒ ꯈꯤꯇꯪ ꯐꯨꯨꯔꯁꯨ ꯀꯥꯎꯀꯟꯕꯅꯦꯕ
ꯑꯣꯍꯣ
ꯌꯥꯝ ꯂꯨꯅ ꯎꯝ
ꯆꯥꯛꯇꯣ ꯌꯥꯝ ꯆꯥꯃꯟꯕꯒꯤ ꯌꯥꯝ ꯆꯥꯕꯤꯔꯕꯒꯤ
ꯑꯦ ꯆꯥꯕꯤꯒꯅꯨ ꯆꯥꯛꯁꯨ ꯀꯞꯀꯅꯤ
ꯋꯥꯏꯗ
ꯋꯥꯒꯅꯨꯅꯦ ꯑꯩ ꯂꯩꯁꯤꯗꯤ
ꯆꯥꯛ ꯌꯥꯝ
ꯑ ꯂꯩ ꯁꯤꯗꯤ ꯋꯥꯒꯅꯣ ꯍꯥ
ꯍꯥꯥ
ꯑꯩ ꯂꯩꯔꯤꯁꯤꯗꯤ ꯋꯥꯒꯅꯨꯕꯥ
ꯍꯥ ꯍꯥ
ꯅꯇꯔꫭ
ꯅꯠꯂꯤ ꯅꯠꯂꯤ ꯍꯥ ꯍꯥ ꯍꯥ
ꯅꯠꯇꯦ ꯑꯦ ꯑꯩ ꯁꯥꯎꯔꯅꯤ ꯇꯨꯗꯤ
ꯅꯠꯅꯤ ꯍꯥꯏꯕꯅꯤ
ꯅꯥꯠꯂꯤ
ꯁꯨꯃꯥꯏꯅ ꯍꯥꯏꯕꯗꯣ ꯅꯪ ꯈꯪꯗꯕ꯭ꯔꯥ ꯅꯠꯇ꯭ꯔꯣ ꯍꯥꯏꯔꯗꯤ ꯅꯥꯠ ꯂꯤ ꯍꯥꯏꯕꯗꯤ ꯑꯗꯣ ꯃꯥꯅꯦ ꯍꯥꯏꯕꯅꯦ
ꯁꯨꯃꯥꯏꯅ ꯇꯧꯕ ꯑꫭꯏꯔꯦ
ꯎꯝ ꯅꯪ ꯈꯪꯗ꯭ꯔꯦ
ꯎꯝ ꯅꯣꯏ ꯗꯥꯏꯂꫭꯛꯁꯦ ꯑꯩ ꯀꯃꯥꯏ ꯈꯪꯗꫭꯏꯕ
ꯅꯪꯁꯦ ꯃꯅꯤꯄꯨꯔꯗ ꯂꯩꯕꯁꯦ ꯀꯨꯏꯗ꯭ꯔꯤꯕꯅꯤꯅꯀꯣ ꯃꯥꯔꯛ ꯇꯗꯤ ꯁꯨꯃꯥꯏ ꯊꯧꯔꯝꯗꯥꯏꯅꯤ
ꯎꯨꯝ
ꯑꯩꯈꯣꯏꯅ ꯑꯁꯦꯡꯕ ꯃꯅꯤꯄꯨꯔꯤ ꯉꯥꯡꯕꯗꯀꯣ
ꯎꯝ